ꯇꯥꯏꯀꯣ ꯑꯥ ꯑꯥ ꯀꯔꯤ ꯇꯧꯔ ꯂꯩꯕ꯭ꯔꯣ
ꯑꯁ ꯍꯧꯖꯤꯛꯁꯦ ꯐꯝꯃ ꯂꯩꯔꯤꯅꯤ ꯐ꯭ꯔꯤꯗ ꯐꯣꯟ ꯌꯦꯡꯉꯒ
ꯑꯣ ꯑꯣ ꯅꯨꯡꯉꯥꯏꯅꯦ ꯅꯨꯡꯉꯥꯏꯕ ꯃꯇꯝꯅꯤꯅꯦ ꯑꯗꯨ
ꯍꯣꯏ
ꯎꯝ ꯑ ꯑꯩꯁꯨ ꯀꯔꯤ ꯀꯔꯤꯁꯨ ꯇꯧꯗꯣꯏꯔ ꯋꯥꯁꯤꯡ ꯃꯦꯆꯤꯟꯗ ꯀꯔꯤꯅꯣ ꯋꯥꯁ ꯇꯧꯔꯒ ꯑꯗꯨꯝ ꯂꯩꯗ ꯍꯧꯖꯤꯛꯇꯤ ꯇꯨꯝ ꯋꯥꯔꯤ ꯁꯥꯔꯒ ꯂꯩꯔꯅꯤ ꯍꯧꯖꯤꯛꯇ ꯑꯩꯒꯤ ꯀꯣꯜ ꯑꯃ ꯂꯥꯛꯄ ꯂꯥꯛꯄ ꯑꯗꯨ ꯑꯥ ꯂꯣꯏꯕ ꯑꯗꯨꯒꯤ ꯐ꯭ꯔꯤ ꯑꯣꯏꯈ꯭ꯔꯦ
ꯀꯅꯣꯖꯤ ꯀꯥꯟꯗꯤ ꯕꯣꯜꯒꯨꯝꯕ ꯌꯦꯡꯗ꯭ꯔꯣ
ꯍꯣꯏ ꯕꯣꯜ ꯃ ꯌꯦꯡꯉꯦ ꯑꯗꯨ ꯑꯩꯅ ꯁꯟꯗꯦꯗ ꯌꯦꯡꯉꯔꯒ ꯑꯃꯨꯛꯀ ꯌꯦꯡꯗ꯭ꯔꯤꯗ ꯍꯧꯖꯤꯛ ꯐꯥꯎꯗꯤ ꯁꯟꯗꯦ ꯅꯤ ꯅꯤꯗꯔꯂꯦꯟꯒ ꯃꯣꯔꯣꯀꯣ ꯁꯥꯟꯅꯕꯗꯣ ꯑꯗꯨ ꯍꯦꯛ ꯂꯣꯏꯔꯒ ꯑꯩ ꯌꯦꯡꯕ ꯃꯇꯝ ꯐꯪꯗ꯭ꯔꯦ ꯍꯧꯖꯤꯛꯀꯥꯟ
ꯎꯝ ꯍꯨꯝ ꯍꯌꯦꯡꯗꯤ ꯀꯩꯅꯣ ꯄꯣꯔꯇꯨꯒꯥꯜꯁꯨ ꯃꯨꯛ ꯊꯣꯛꯀꯅꯤ ꯍꯥꯏꯅꯦ
ꯑꯁ ꯑꯗꯨ ꯅꯨꯡꯉꯥꯏꯒꯅꯤꯅꯦ
ꯄꯨꯡ ꯐꯣꯔ ꯊꯥꯔꯇꯤ ꯍꯥꯏꯕꯁꯤꯅꯤꯅꯦ ꯐꯔꯛ ꯌꯥꯝ ꯇꯥꯕꯁꯦ ꯊꯦꯡꯅ ꯇꯨꯝꯃꯦ ꯍꯥꯏꯔꯖꯨꯀꯣ ꯍꯦꯛ ꯇꯨꯝꯕꯒꯤ ꯇꯥꯏꯃꯤꯡꯗ ꯃꯥꯅ ꯍꯧꯋꯦ ꯍꯥꯏꯔꯗꯤ ꯐꯔꯛ ꯇꯥꯏꯅꯦ
ꯐꯔꯛ ꯇꯥꯕ ꯉꯥꯛꯇꯅꯤ ꯑꯩꯈꯣꯏꯒꯤꯗꯤꯀꯣ ꯁꯤ ꯐꯨꯠꯕꯣꯜ ꯈꯣꯏꯅ ꯌꯦꯡꯅꯤꯡꯃꯟꯕꯒꯤ ꯌꯦꯡꯕꯅꯤꯕ
ꯍꯣꯏ ꯅꯨꯡꯗꯥꯡ ꯄꯨꯡ ꯅꯥꯏꯟ ꯅꯥꯏꯟ ꯊꯥꯔꯇꯤꯒꯨꯝꯕ ꯂꯩꯗꯅ ꯑꯗꯨꯒꯨꯝꯕ ꯇꯦꯟ ꯍꯥꯏꯔꯣꯅꯦ ꯑꯗꯨꯒꯨꯝꯕ ꯐꯥꯎꯗꯤ ꯑꯗꯨꯝ ꯈꯥꯡꯕ ꯅꯨꯡꯉꯥꯏꯑꯕ ꯑꯗꯨꯗꯤ ꯆꯞ ꯆꯥꯏꯕ
ꯆꯞ ꯆꯥꯕꯅꯦ ꯇꯦꯟ ꯊꯥꯔꯇꯤ ꯐꯥꯎꯗꯤ ꯑꯩ ꯗꯨꯝ ꯌꯥꯕꯅꯦꯕꯀꯣ ꯑꯗꯨꯗꯒꯤ ꯍꯦꯟꯅꯗꯤ ꯑꯩꯈꯣꯏꯗꯤ ꯇꯨꯝꯕꯗꯣ ꯐꯔꯛ ꯇꯥꯈ꯭ꯔꯕ
ꯎꯝ ꯎꯝ
ꯀꯗꯥꯏꯗ ꯂꯩꯕ꯭ꯔꯣ ꯅꯣꯏꯗꯤ ꯉꯔꯥꯡ ꯍꯣꯏ ꯉꯔꯥꯡꯗꯣ ꯌꯦꯡꯉꯝꯃꯦ ꯑꯥ ꯗꯤ ꯑꯥꯔ ꯀꯣꯟꯒꯜꯒꯤꯗꯣ ꯈꯇꯪ ꯌꯦꯡꯉꯝꯃꯦ
ꯑꯣ ꯑꯣ ꯑꯩꯈꯣꯏ ꯑꯗꯨ ꯍꯥꯏꯕ ꯌꯥꯗꯦ ꯍꯥꯏꯕ ꯅꯠꯇ꯭ꯔꯣꯅꯦ
ꯑ ꯈꯪꯗꯦꯗ ꯑꯗꯨ ꯑꯥ ꯑꯗꯨꯝ ꯄꯪꯌꯥ ꯌꯥꯕꯒꯨꯝ ꯇꯧꯕꯅꯤꯗ ꯌꯥꯒꯤꯗꯧꯕ ꯃꯤꯗꯤ ꯄꯪꯌꯥ ꯌꯥꯕꯅꯤꯗ ꯑꯗꯨ ꯌꯥꯝ ꯍꯦꯟꯖꯤꯟꯕꯗꯤ ꯉꯥꯡꯕꯤꯗ꯭ꯔꯥ ꯂꯣꯏꯔꯦꯅ ꯑꯗꯣ ꯑꯗꯨꯕꯨꯗꯤ
ꯑ ꯍꯣꯏ ꯕꯦꯂꯤꯗꯗꯤ ꯂꯩꯗꯤ ꯂꯩꯕꯅꯤꯗ
ꯀꯔꯥꯏꯗ
ꯕꯦꯂꯤꯗ ꯂꯩꯕꯅꯦ ꯏꯝꯐꯥꯜꯗ ꯂꯩꯌꯦꯕ ꯎꯝ ꯅꯪꯁꯨ ꯏꯝꯐꯥꯜꯗ ꯂꯩꯔꯝꯒꯅꯤꯀꯣ
ꯍꯥꯏ
ꯎꯝ
ꯑꯗꯨ ꯀꯩ ꯀꯩ ꯇꯧꯔꯂꯦ ꯀꯣꯂꯦꯖ ꯀꯥꯔꯤꯕ꯭ꯔꯥ ꯂꯣꯏꯔꯕ꯭ꯔꯥ
ꯂꯣꯏꯈ꯭ꯔꯦ ꯎꯝ ꯂꯣꯏꯈ꯭ꯔꯕꯅꯦ ꯑꯩꯗꯤꯒꯤꯁꯦ
ꯎꯝ ꯍꯝ
ꯀꯣꯂꯦꯖ ꯀꯥꯕꯁꯨ ꯂꯣꯏꯔꯦ ꯂꯣꯏꯅꯃꯛ ꯂꯣꯏꯕ ꯃꯥꯜꯂꯦꯒꯤꯁꯤ
ꯑꯗꯨ ꯇꯪꯅ‌ꯦ ꯀꯩꯅꯣ ꯂꯣꯏꯕꯗꯅꯤꯅꯦ ꯕ꯭ꯂꯔ ꯆꯠꯂꯤꯕꯁꯦ ꯀꯥꯕꯗꯤ ꯌꯥꯝ ꯂꯥꯏꯅꯦ ꯫
ꯑꯗꯨꯅꯦ ꯅꯪꯗꯤ ꯀꯥꯔꯤꯕ꯭ꯔꯣ?
ꯑ ꯑꯩꯈꯣꯏꯁꯨꯅꯦ ꯀꯥꯕꯗꯤ ꯌꯥꯝ ꯂꯥꯏꯕꯩ ꯐꯠ ꯀꯥꯊꯣꯛꯈ꯭ꯔꯦꯕ ꯑꯗ‌ꯣ ꯂꯣꯏꯔꯦꯕ ꯑꯗꯨꯏ ꯕ꯭ꯂꯥꯔ ꯆꯠꯄ ꯍꯧꯔꯦꯕ ꯍꯥ ꯍꯥ ꯍꯥ
ꯑꯩꯒꯤꯅ ꯕ꯭ꯂꯥꯔ ꯆꯠꯄ ꯃꯇꯝꯁꯨ ꯂꯣꯏꯈ꯭ꯔꯕ ꯍꯥ
ꯑ
ꯍꯧꯖꯤꯛꯇꯤ ꯄꯣꯊꯥꯔꯒ ꯌꯨꯝꯗ ꯂꯩꯈ꯭ꯔꯦ ꯑꯩꯈꯣꯏꯗꯤ
ꯑꯠꯁꯥ ꯌꯨꯝꯗ ꯁꯥꯡꯅꯒ ꯂꯩꯔꯗꯤꯀꯣ ꯎꯝ
ꯎꯝ ꯕꯣꯔꯤꯡ ꯆꯨꯕꯅꯤ ꯌꯨꯝꯗ ꯂꯩꯕꯁꯨ ꯊꯕꯛ ꯇꯧꯗ꯭ꯔꯗꯤ ꯍꯧꯖꯤꯛꯀꯥꯟꯗꯤ ꯋꯥꯔꯤ ꯁꯥꯟꯅꯕꯒꯤ ꯑꯗꯨꯝ ꯅꯨꯡꯉꯥꯏ
ꯍꯦ ꯍꯦ ꯋꯥꯔꯤ ꯄꯪꯁꯥ ꯁꯥꯟꯅꯔꯒꯀꯣ
ꯑ ꯍꯣꯏ ꯍꯣꯏ ꯑꯗꯨ ꯈꯪꯗꯕ ꯑꯗꯨꯝ ꯔꯦꯟꯗꯝ ꯃꯤ ꯑꯃ ꯏꯟꯇꯔꯦꯛ ꯇꯧꯔꯁꯨ ꯑꯗꯨꯝ ꯃꯔꯛꯇꯗꯤ ꯅꯨꯡꯉꯥꯏꯌꯦꯗꯅ
ꯑꯥ ꯅꯨꯡꯉꯥꯏꯕꯅꯦ ꯌꯥꯝ ꯁꯥꯟꯅꯈ꯭ꯔꯦ
ꯑꯥ ꯌꯥꯝꯅ ꯀꯩꯕ ꯇꯨꯃꯤꯟꯅ ꯂꯩꯃꯥꯜꯂꯁꯨ ꯀꯣ ꯍꯥ ꯍꯥ ꯃꯤ ꯏꯟꯇꯔꯦꯛ ꯄꯥꯛ ꯇ‌ꯣꯏꯅ ꯇꯧꯗꯕꯁꯨ ꯌꯥꯝꯅ
ꯎꯝ
ꯀꯩꯅꯣꯝꯃ ꯋꯥꯠꯂꯛꯄꯅꯦꯕ ꯀꯨꯏꯔꯛ ꯑꯗꯤ ꯍꯥ ꯍꯥ ꯑꯗꯣ ꯃꯤ ꯔꯦꯟꯗꯝ ꯑꯣꯏꯕ ꯑꯗꯨꯝ ꯏꯟꯇꯔꯦꯛ ꯇꯧꯕꯁꯨ ꯃꯔꯛꯇꯤ ꯅꯨꯡꯉꯥꯏꯕꯅꯤꯗ
ꯍꯣꯏ ꯍꯣꯏ ꯌꯥꯝ ꯅꯨꯡꯉꯥꯏꯗ ꯁꯤ ꯊꯣꯛꯄꯒꯤ ꯑꯩꯁꯤ ꯌꯥꯝ ꯅꯨꯡꯉꯥꯏ ꯃꯥꯟꯈ꯭ꯔꯦ ꯍꯥꯏꯅ
ꯑꯦꯍꯦ ꯍꯦ ꯍꯦ ꯍꯥ ꯊꯕꯛ ꯑꯃ ꯍꯞ ꯄꯤꯈ꯭ꯔꯕ ꯑꯍꯥ ꯑꯍꯥ ꯍꯥ
ꯀꯩꯕ ꯑꯩꯈ‌ꯣ ꯑꯩꯈꯣꯏ ꯊꯕꯛ ꯂꯩꯇ꯭ꯔꯤꯉꯩꯗꯀꯣ ꯑꯁꯤ ꯄ꯭ꯔꯣꯖꯦꯛ ꯂꯥꯛꯄꯁꯦ ꯌꯥꯝꯅ ꯅꯨꯡꯉꯥꯏꯕꯅꯤ
ꯑꯥ ꯅꯣꯏ ꯂꯩꯗꯤ ꯀꯔꯝꯕ ꯑꯦꯔꯤꯌꯥ ꯗꯩ ꯑꯣꯏ ꯍꯥꯏꯗꯤ
ꯑꯁ ꯑꯦꯔꯤꯌꯥꯗꯤ ꯑꯩ ꯍꯥꯏꯔꯔ‌ꯣꯏꯗ
ꯐꯔꯦ ꯐꯔꯦ
ꯎꯝ ꯑꯗꯨꯗꯤ ꯍꯦꯟꯖꯤꯟꯈ꯭ꯔꯗꯤ
ꯑꯥ ꯑꯣꯀꯦ ꯑꯣꯀ‌ꯦ ꯆꯨꯝꯃꯤꯅꯦ
ꯎꯝ
ꯑꯗꯣ ꯐꯖꯕ ꯇꯣꯄꯤꯛ ꯈꯔ ꯄꯨꯊꯣꯔꯛ ꯑꯣꯅꯦ ꯀ‌ꯣꯏꯁꯟ ꯀ‌ꯣꯏꯁꯟ ꯑꯦꯟꯁꯔ ꯀ‌ꯣꯏꯁꯟ ꯑꯦꯟꯁꯔ ꯑꯥ ꯀꯩꯅꯣ ꯑꯃꯅ ꯍꯪꯕ ꯑꯃꯅ ꯈꯨꯝꯕ ꯑꯗꯨꯒꯨꯝꯕ ꯈꯔ ꯍꯥꯏꯔꯣꯅꯦ
ꯑꯗꯨ ꯅꯪꯗꯤ ꯍꯧꯖꯤꯛꯀꯥꯟ ꯒ꯭ꯔꯦꯖꯨꯑꯦꯁꯟ ꯂꯣꯏꯈ꯭ꯔꯦꯕꯀꯣ
ꯍ‌ꯣꯏ
ꯂꯣꯏꯔꯒ ꯀ꯭ꯔꯤ ꯇꯧꯒꯦꯕ
ꯑꯍꯥ ꯍꯥ ꯈꯪꯗꯦ ꯍꯥ ꯍꯥ ꯍꯥ ꯍꯥ ꯑꯗꯨ ꯈꯪꯗꯦꯅꯦ ꯊꯥ ꯊꯥꯕꯛꯁꯨ ꯑꯃꯨꯛꯀ ꯀꯩꯌ‌ꯦꯕ ꯑꯥ ꯊꯕꯛ ꯉꯥꯏꯁꯨ ꯑꯗꯨꯝ ꯑꯦꯛꯖꯥꯝꯒꯨꯝꯕ ꯀꯩꯀꯥ ꯑꯗꯨꯃꯛ ꯆꯨꯄꯔꯤꯄꯦꯔꯤꯗꯤ ꯇꯧꯗ꯭ꯔꯦꯕ ꯑꯩ
ꯑꯣ ꯎꯝ
ꯑꯩꯁꯦ ꯍꯥꯟꯅ ꯀꯩꯅꯣ ꯕꯤ꯬ꯕꯤ꯬ꯑꯦꯒꯨꯝꯕꯁꯨ ꯇꯧꯕ ꯁꯤꯁ ꯑꯗꯨ ꯈꯪꯗꯦ ꯑꯗꯨꯝ ꯄ꯭ꯔꯁꯦꯅꯦꯜꯀꯣ
ꯎꯝ
ꯑꯝꯄ꯭ꯂꯣꯌꯤꯃꯛ ꯅꯠꯇ꯭ꯔꯁꯨ ꯑꯣꯞꯁꯟ ꯑꯇꯩ ꯂꯩꯕ꯭ꯔꯥꯅ ꯑꯃ ꯊꯤꯕ ꯌꯦꯡꯒꯦ ꯇꯧꯔꯤꯅꯤ ꯀꯟꯅ
ꯑꯣ ꯑꯁ ꯑꯦꯛꯖꯥꯝꯒꯨꯝꯕꯗꯤ ꯊꯥꯅꯤꯡꯗ꯭ꯔꯣ
ꯑꯦꯛꯖꯥꯝꯁꯦ ꯌꯥꯝ ꯀꯟꯅꯗꯤ ꯊꯥꯅꯤꯡꯗꯦ
ꯑꯣ
ꯑꯩ ꯌꯥꯝ ꯀꯟꯅꯗꯤ ꯄ꯭ꯔꯤꯄꯦꯌꯔ ꯇꯧꯔꯁꯨ ꯇꯧꯗ꯭ꯔꯦ ꯑꯗꯣ ꯑꯦꯐꯔꯠꯇꯣ ꯑꯗꯨꯗ ꯌꯥꯝ ꯀꯟꯅꯗꯤ ꯄꯤꯗꯤ ꯄꯤꯗ꯭ꯔꯦ
ꯑꯣ ꯑꯣ ꯑꯗꯨ ꯑꯣꯏꯔꯗꯤ ꯅꯪꯅ ꯀꯔꯤꯅꯣ ꯑꯄꯥꯝꯕꯗꯁꯨ ꯑꯗꯨꯝ ꯆꯠꯄ ꯌꯥꯏꯗ ꯅꯪꯅ ꯑꯦꯛꯖꯥꯝ ꯊꯥꯒꯦ ꯍꯥꯏꯗꯤ ꯈꯔ ꯇꯥ ꯑꯥ
ꯗꯨꯈꯪꯗꯦꯅꯦ ꯂꯥꯏꯗꯦꯅꯦ ꯑꯁꯦꯡ ꯑꯁꯦꯡꯕ ꯇꯧꯔꯛꯄ ꯀꯥꯟꯗꯗꯤ ꯂꯥꯏꯗꯦꯅꯦ
ꯍꯥ
ꯐꯤꯂꯝꯗ ꯇꯤꯚꯤꯗ ꯌꯥꯝ ꯂꯥꯏꯅ ꯎꯏ ꯅꯦꯕ ꯑꯩ ꯑꯁꯦꯡꯕ ꯇꯧꯔꯛꯄ ꯀꯥꯟꯗꯤ ꯀꯩꯅꯣ ꯑꯣꯞꯁꯇꯦꯀꯦꯜ ꯃꯌꯥꯝꯁꯤꯀꯣ
ꯂꯨꯔꯦꯅꯦ
ꯎꯝ ꯑꯩꯈꯣꯏ ꯑꯣꯞꯇꯦꯀꯦꯜꯁꯦ ꯌꯥꯝꯕꯅꯤ ꯑꯗꯨ ꯑꯣꯏꯔꯁꯨ ꯍꯣꯠꯅꯒꯦ ꯍꯥꯏꯔꯗꯤ ꯍꯣꯠꯅꯕ ꯌꯥꯕꯅꯤ ꯀꯩꯅꯣ
ꯎꯝ ꯑꯗꯨ ꯅꯣꯏꯗꯤ ꯅꯪꯗꯤ ꯀꯃꯥꯏꯟ ꯀꯃꯥꯏꯟ ꯇꯧꯔꯤ ꯑꯦꯅꯤ ꯄ꯭ꯂꯥꯟ ꯁꯦꯁ
ꯍꯝ ꯄ꯭ꯂꯥꯟ ꯄ꯭ꯂꯥꯟ ꯍꯧꯖꯤꯛ ꯀꯥꯟꯗꯤꯀꯣ ꯑꯩꯁꯦ ꯄ꯭ꯂꯥꯟ ꯐꯖꯕꯁꯤ ꯂꯩꯇꯦꯗ ꯑꯩꯗꯤ ꯌꯨꯝꯗ ꯑꯗꯨꯝ ꯗꯤꯁ ꯌꯔꯗꯤ ꯌꯨꯝꯗ ꯂꯩ ꯏꯅ
ꯆꯥ ꯌꯨꯝꯗꯕꯨꯗꯤ ꯀꯝꯄꯜꯁꯔꯤ ꯂꯩꯔꯅꯤꯗꯅ
ꯀꯔꯤꯁꯨ ꯇꯧꯗ꯭ꯔꯒ ꯀꯣ ꯑꯥ ꯉꯥꯏꯈꯣ ꯑꯁꯤ ꯑꯁꯤ ꯖꯨꯂꯥꯏ ꯂꯣꯏꯔꯁꯅꯨꯀꯣ
ꯑꯥ ꯍꯥ ꯍꯥ
ꯖꯨꯂꯥꯏ ꯂꯩꯔꯒ ꯍꯧꯒꯅꯤ ꯖꯨꯂꯥꯏꯗꯤ ꯑꯩ ꯄꯥꯏ ꯄꯥꯏꯔꯒ ꯂꯩꯔꯒ ꯀꯣ
ꯑꯥ
ꯖꯨꯂꯥꯏ ꯍꯦꯛ ꯂꯣꯏꯔꯒ ꯂꯣꯏꯈ꯭ꯔꯦ ꯍꯥꯏꯔꯗꯤ ꯃꯠ ꯃꯇꯝꯗꯣ ꯇꯥꯈ꯭ꯔꯦ ꯍꯥꯏꯔꯒ ꯀꯔꯤꯅꯣ ꯍꯣꯠꯅꯤꯉꯥꯏ ꯇꯧꯒꯅꯤꯅꯦ ꯍꯧꯖꯤꯛꯀꯥꯟꯁꯦ ꯌꯨꯝꯗ ꯂꯩꯔꯒ ꯋꯥꯔꯤ ꯁꯥꯕ ꯅꯨꯡꯉꯥꯏꯃꯟꯕꯒꯤ ꯊꯕꯛ ꯁꯨ ꯇꯧꯅꯤꯡꯗꯦ ꯑꯗꯨꯝ ꯌꯨꯝꯒꯤ ꯊꯕꯛ ꯇꯧꯔꯒ ꯋꯥꯔꯤ ꯁꯥꯕꯗꯣ ꯌꯥꯝꯅ ꯏꯟꯇꯔꯦꯁ ꯂꯩꯈ꯭ꯔꯦꯕ
ꯍꯣꯏ ꯐꯩꯗ ꯃꯔꯛꯇꯗꯤ ꯑꯥ
ꯎꯝ ꯍꯦꯍꯦꯍꯦ
ꯂꯣꯡꯕꯟꯗ ꯌꯥꯗꯕ ꯋꯥꯅꯦꯕ
ꯅꯪꯗꯤ ꯅꯪꯗꯤ ꯀꯔꯤ ꯢꯟꯁꯥꯡ ꯆꯥꯒꯦ ꯉꯁꯤ
ꯉꯁꯤꯁꯦ ꯑꯥ ꯊꯥꯡꯖꯤꯡ ꯏꯔꯣꯟꯕꯅꯦ
ꯑꯣ ꯍꯥꯎꯒꯅꯤ
ꯑꯗꯨꯒ ꯌꯦꯟꯁꯥꯁꯨ ꯌꯥꯎꯋꯤꯗ
ꯑꯩꯈꯣꯏ ꯑꯩꯈꯣꯏꯁꯨ ꯌꯦꯟꯁꯥ ꯉꯔꯥꯡꯒꯤ ꯌꯥꯎꯕ ꯆꯥꯗ꯭ꯔꯤꯗ ꯍꯧꯖꯤꯛꯇꯤ ꯑꯩꯗꯤ ꯗꯥꯜ ꯆꯥꯢ
ꯀꯩꯔ ꯍꯧꯖꯤꯛ ꯀꯥꯟꯗꯤ ꯗꯥꯜꯒ ꯌꯦꯔꯨꯝꯒ ꯇꯧꯔꯗꯤ ꯂꯣꯏꯔꯦ ꯀꯩꯅꯣ
ꯑꯥ ꯗꯥꯜ ꯆꯥꯔꯒ ꯍꯥ ꯍꯥ ꯎꯝ ꯑꯦꯛ ꯑꯩꯈꯣꯏꯒꯤ ꯃꯅꯤꯄꯨꯔꯒꯤ ꯑꯍꯧ ꯑꯍꯧꯕꯁꯤ ꯆꯥꯏꯅꯦ
ꯍꯣꯢ ꯑꯁ ꯍꯣꯁꯇꯦꯜꯒꯨꯝꯕꯒ ꯂꯩꯕꯗꯗꯤ ꯑꯁ ꯗꯥꯜꯒꯨꯝꯕꯁꯦ ꯄꯪꯍꯥꯎ ꯍꯥꯎꯕꯅꯤꯍꯦ ꯗꯥꯜ ꯁꯃꯦꯁ ꯊꯧꯊꯔꯤꯅꯤꯌꯦ
ꯑꯣ
ꯗꯨ ꯍꯣꯁꯇꯦꯜꯗ ꯑꯦꯛꯁꯄꯤꯔꯤꯌꯦꯟꯁ ꯌꯥꯝ ꯂꯩꯕ꯭ꯔꯥ ꯅꯪꯗꯤ
ꯌꯥꯝꯅꯗꯤ ꯂꯩꯇꯦꯗ ꯈꯔꯗꯤ ꯂꯩꯔꯝꯃꯦ ꯇꯦꯟꯒꯨꯝꯕ ꯢꯁ ꯊꯥꯔꯝꯗꯥꯏꯒꯨꯝꯕꯗꯨ
ꯑꯣ
ꯇꯦꯟꯒꯨꯝꯕ ꯑꯦꯁ ꯇꯦꯟ ꯂꯩꯔꯗꯤ ꯂꯥꯢꯔꯤꯛ ꯄꯥꯒꯅꯤ ꯀꯥꯏꯅ ꯂꯩꯔꯤꯅꯤꯅꯦ ꯑꯗꯨꯒ ꯌꯨꯝꯗꯒꯤꯁꯨ ꯍꯦꯟꯅ ꯅꯦꯒ꯭ꯂꯦꯛ ꯆꯥꯔꯤꯅꯦ
ꯍꯣꯏ ꯎꯝ ꯍꯦ ꯍꯦ ꯑꯩꯈꯣꯏ ꯀ꯭ꯂꯥꯁ ꯇꯦꯟ ꯏꯂꯕꯦꯟ ꯇ꯭ꯋꯦꯜꯐ ꯀꯥꯗ꯭ꯔꯤ ꯀꯥꯔꯤꯉꯩꯗꯗꯤ ꯑꯩꯈꯣꯏꯒꯤ ꯀꯩꯅꯣ ꯑꯩꯈꯣꯏꯅ ꯑꯄꯥꯝꯕꯁꯨ ꯇꯣꯉꯥꯟꯕꯅꯦꯀꯣ ꯍꯦꯛ ꯂꯣꯏꯔꯒ ꯑꯩꯈꯣꯏ ꯑꯄꯥꯝꯕ ꯑꯅꯧ ꯑꯅꯧꯕ ꯂꯥꯛꯄꯗꯣ
ꯍꯝ
ꯑꯗꯣ ꯈꯪꯗꯦ ꯒ꯭ꯔꯦꯖꯨꯋꯌꯦꯁꯟ ꯑꯁꯤꯒꯤ ꯑꯥ ꯂꯣꯏꯔꯛꯄꯗꯨꯅꯦ ꯂꯩ ꯂꯩ ꯍꯣꯏ ꯑꯥꯐꯇꯔꯅꯨꯟ ꯎꯝ ꯑꯗꯨꯝ ꯂꯩꯔ
ꯎꯝ ꯑꯗꯨ ꯑꯁꯤꯗ ꯋꯥꯔꯤ ꯁꯥꯟꯅꯕ ꯀꯨꯏꯈ꯭ꯔꯕ꯭ꯔꯥ ꯅꯪꯗꯤ
ꯑꯥ ꯀꯨꯏꯗꯦ ꯀꯨꯏ ꯑꯦ ꯀꯨꯏꯕ ꯍꯥꯏꯕꯁꯦ ꯎꯝ ꯍꯧꯖꯤꯛꯀꯤ ꯑꯩꯈꯣꯏꯒꯤ ꯑꯥ ꯒ꯭ꯔꯨꯞ ꯀꯩꯀꯥ ꯂꯩꯌꯦꯗꯅ
ꯎꯝ
ꯑꯗꯣ ꯍꯧꯗ꯭ꯔꯤꯉꯩ ꯃꯇꯝꯗ ꯑꯩꯈꯣꯏꯁꯦ